ꯑꯦ
ꯀꯩꯗꯧꯔꯤꯒꯦ?
ꯐꯝꯔꯒ ꯂꯩꯌꯦ꯫ ꯅꯪꯗꯤ?
ꯑꯩꯁꯨ ꯐꯝꯃꯒ ꯂꯩꯌꯦ꯫
ꯆꯥꯛ ꯆꯥꯔꯕꯣ?
ꯆꯥꯔꯦ꯫ ꯑꯣ ꯅꯪꯗꯤ?
ꯑꯍꯣꯏꯗꯤ ꯆꯥꯗ꯭ꯔꯤ ꯄꯨꯡ ꯕꯥꯔꯣꯗꯒꯤ ꯆꯥꯔꯅꯤ꯫
ꯍꯣ ꯀꯩꯗꯧꯔꯤꯕꯥ?
ꯍꯧꯖꯤꯛ ꯑꯣ ꯑꯈꯣꯏꯗꯣ ꯍꯟꯗꯛ ꯍꯣꯁꯇꯦꯜꯗ ꯂꯕꯒꯤ ꯑꯗꯨꯝ ꯈꯔ ꯈꯔ ꯊꯦꯡꯅ ꯆꯥꯛ ꯆꯥꯕ꯫ ꯗꯨꯅꯅꯦ
ꯑꯣ ꯑꯣ ꯑꯣ ꯑꯣ ꯑꯣ ꯌꯨꯝꯗ ꯂꯩꯇꯕꯅꯤꯅ ꯊꯦꯡꯕ ꯇꯥꯔꯦꯅꯦꯀꯣ꯫
ꯍꯣꯏ ꯍꯣꯁꯇꯦꯜ ꯂꯩꯕꯒꯤ ꯑꯗꯨꯝ ꯈꯔ ꯈꯔ ꯊꯦꯡꯅ ꯆꯥꯔꯦ꯫
ꯄꯥꯏ ꯂꯩꯇꯦ
ꯅꯪꯗꯤ ꯀꯣꯂꯦꯁ ꯄꯥꯕ ꯂꯣꯏꯔꯕꯣ?
ꯑꯩ ꯂꯣꯏꯗ꯭ꯔꯤꯌꯦ꯫ ꯅꯪꯗꯤ? ꯑꯣ ꯍꯣꯁꯇꯦꯜ ꯂꯩꯕꯀꯣ꯫
ꯄꯥꯔꯒ ꯂꯩꯌꯦ ꯍꯣꯏ꯫
ꯎꯝ ꯎꯝ꯫ ꯅꯃꯥꯟꯅꯕꯤ ꯈꯣꯏꯗꯤ ꯂꯩꯕ꯭ꯔꯣ?
ꯍꯣꯏ ꯏꯃꯥꯟꯅꯕꯤꯁꯤꯡꯁꯨ ꯂꯩꯌꯦ꯫
ꯀꯃꯥꯏ ꯀꯃꯥꯏꯟ ꯇꯧꯔꯤꯒꯦ?
ꯁꯨꯝ ꯅꯨꯡꯉꯥꯏꯔꯒ ꯂꯩꯌꯦ꯫ ꯅꯪꯁꯨ ꯍꯣꯁꯇꯦꯜꯒꯨꯝꯕꯗ ꯂꯥꯛꯏꯕ꯭ꯔꯥ?
ꯂꯩꯇꯦꯗ ꯌꯨꯝꯗ ꯂꯩꯌꯦ꯫
ꯑꯣ ꯑꯣ ꯑꯣ꯫ ꯍꯧꯖꯤꯛꯀꯥꯟꯗꯤ ꯀꯂꯦꯖ ꯆꯠꯇ꯭ꯔꯣ?
ꯆꯠꯇꯦ ꯑꯧꯑꯣ
ꯑꯣ ꯁꯝꯃꯔ ꯕ꯭ꯔꯦꯛ ꯂꯩꯕ꯭ꯔꯥ?
ꯅꯠꯇꯦꯗ꯫
ꯆꯠꯇꯕꯒꯤ
ꯑꯣ ꯑꯣ
ꯅꯨꯡꯉꯥꯏꯔꯝꯒꯅꯤꯅ ꯅꯃꯥꯟꯅꯕꯤꯈꯣꯏꯒ ꯂꯩꯕꯅꯤꯅ
ꯑꯧ ꯑꯗꯨꯝ ꯅꯨꯡꯉꯥꯏꯌꯦ ꯍꯥꯏꯕ ꯇꯥꯔꯦ
ꯎꯝ ꯅꯨꯡꯉꯥꯏꯕꯅꯦ ꯅꯨꯡꯉꯥꯏꯕꯅꯦ
ꯋꯦꯗꯔ ꯀꯃꯥꯏ ꯇꯧꯕ꯭ꯔꯣ ꯅꯣꯡ ꯆꯨꯕ꯭ꯔꯣ ꯁꯥꯕ꯭ꯔꯣ ꯎꯝ
ꯑꯌꯨꯛꯇ ꯆꯨꯌꯦ
ꯑꯣ ꯑꯣ
ꯍꯧꯖꯤꯛꯇꯤ ꯅꯨꯡꯁꯥ ꯊꯣꯛꯇꯦ ꯑꯗꯨꯝ ꯅꯣꯔꯃꯦꯜꯗ ꯂꯩꯌꯦ
ꯑꯣ ꯑꯁ ꯑꯩꯈꯣꯏꯁꯨ ꯉꯁꯥꯏꯗ ꯅꯣꯡ ꯆꯨꯔꯝꯕꯅꯤꯗꯣ ꯅꯣꯡ ꯆꯨꯔꯗꯤ ꯈꯔ ꯅꯨꯡꯉꯥꯏꯔꯦ ꯏꯪꯕꯒꯤꯀꯣ
ꯎꯝ꯫
ꯅꫭꯡ ꯆꯨꯗ꯭ꯔꯥꯗꯤ ꯂꫭꯏ ꯁꯃꯥꯟꯗꯅ ꯂꯩꯕ ꯉꯝꯗꯦ꯫
ꯎꯝ꯫
ꯗꯨꯀꯥꯟꯗꯤ ꯈꯔꯥꯗꯤ ꯐꯥꯗꯤ ꯐꯥꯈ꯭ꯔꯦ ꯑꯗꯨꯝ ꯇꯣꯏꯅ ꯅꯣꯡ ꯆꯨꯕꯒꯤ
ꯎꯝ꯫
ꯀꯥꯝꯗꯨ ꯀꯔꯝꯕ ꯍꯣꯝꯃꯤꯁꯇꯔ ꯇꯥꯕ꯭ꯔꯣ
ꯑꯩꯗꯤ ꯐꯣꯔꯗ
ꯑꯣ ꯅꯣꯏꯗꯤ ꯁꯦꯃꯤꯁꯇꯔ ꯋꯥꯏꯁ ꯆꯠꯄ꯭ꯔꯥ
ꯑꯥꯎ
ꯅꯣꯏꯗꯤ ꯈꯔ ꯅꯨꯡꯉꯥꯏꯔꯝ ꯁꯦꯃꯤꯁ ꯁꯦꯃꯤꯁ ꯏꯌꯔꯒꯤ
ꯀꯩꯀꯩ ꯍꯤꯟꯖꯥꯡ ꯆꯥꯒꯦ ꯅꯣꯏꯗꯤ
ꯑ ꯑꯩꯈꯣꯏ ꯗꯥꯜ ꯑꯌꯥꯝꯕ ꯆꯥꯏꯌꯦ ꯗꯥꯜꯅꯦ ꯑꯗꯨꯒ ꯎꯝ ꯆꯅꯥ ꯕ ꯔꯥꯁꯃꯥ ꯑꯗꯨꯒ ꯕꯣꯔꯤꯒꯨꯝꯕ ꯌꯦꯟꯖꯥꯡ ꯑꯗꯨꯃꯥꯏꯅ ꯄꯤ
ꯎꯝ ꯑꯗꯨꯅꯤ
ꯍꯣꯁꯇꯦꯜ ꯂꯩꯕꯅ ꯑꯁ ꯍꯦꯟꯖꯥꯡ ꯑꯍꯥꯎꯕ ꯆꯥꯕ ꯐꯪꯗꯦ ꯃꯣꯏ ꯃ ꯐꯝꯗꯤ ꯃꯥꯒꯤ ꯃꯐꯝ ꯑꯣꯏꯕꯒꯤꯀꯣ ꯗꯨꯒꯤ ꯌꯦꯟ ꯊꫭꯡꯕꯁꯨ ꯆꯥꯕ ꯐꯪꯗꯦ ꯑꯣ ꯌꯦꯟ ꯑꯩꯈꯣꯏꯗꯤ ꯑꯗꯨꯝ ꯁꯟꯁꯥ ꯆꯥꯕꯅꯤꯅ ꯃꯔꯛ ꯃꯔꯛꯇ ꯇꯤꯗꯨꯝ ꯁꯥꯁꯨ ꯆꯥꯅꯤꯡꯕ ꯍꯥꯎꯕ
ꯎꯝ꯫ ꯍꯥꯏꯗꯤ ꯋꯤꯛꯀꯨꯝꯕꯗ ꯄꯤꯗ꯭ꯔꯣ ꯍꯥꯏꯖꯦ
ꯑꯧ ꯑꯃꯥ ꯐꯥꯎ ꯄꯤꯗꯦ ꯑꯩꯈꯣꯏꯗꯤ
ꯀꯩꯗꯧꯕꯒꯤ ꯑꯣꯏꯔꯖꯥꯅꯣ
ꯑꯗꯨ ꯑꯥꯏ ꯌꯦꯟꯗ꯭ꯔꯨꯝꯗꯤ ꯐ꯭ꯔꯥꯏꯗꯦꯗ ꯀꯣ ꯄꯤꯕ
ꯎꯝ ꯑꯣ ꯑꯣ ꯑꯣ
ꯃꯣꯏꯒꯤꯁꯦ ꯀꯩꯅꯣ ꯇꯧꯕꯒꯤꯅꯦꯀꫭ ꯎꯝ ꯄꯦꯠꯁ ꯃꯐꯝ ꯑꯣꯏꯕꯒꯤ ꯃꯌꯥꯡꯒꯤ ꯃꯐꯝꯗꯨ
ꯑꯧ
ꯄꯨ ꯑꯣꯏꯕꯩ ꯑꯌꯥꯝꯕ ꯑꯗꯨꯝ ꯃꯣꯏꯗꯤ ꯄꯥꯅꯤꯔꯅ ꯍꯥ ꯍꯦꯟ ꯍꯦꯟꯖꯥꯡ ꯈ꯭ꯋꯥꯏ
ꯑꯣꯎ ꯎꯝ ꯑꯁ ꯑꯩꯖꯨ ꯑꯗꯨꯒꯨꯝꯕꯗꯣ ꯆꯥꯅꯤꯡꯗꯦꯅꯦ ꯑꯩꯖꯨ ꯅꯍꯥꯟ ꯗꯣ ꯍꯣꯁꯇꯦꯜꯗ ꯂꯩꯔꯝꯃꯦ ꯑꯗꯨꯒ ꯀꯩ ꯀꯩꯅꯣ ꯃꯣꯏꯒꯤ ꯆꯥꯛ ꯍꯤꯟꯖꯥꯡꯗꯣ ꯆꯥꯕ ꯁꯨꯡꯌꯥ ꯌꯥꯗꯦ ꯊꯨꯝꯕ ꯑꯃꯨꯛ ꯌꯥꯎꯒꯅꯤ ꯑꯃꯨꯛ
ꯑꯧ
ꯀꯩꯅꯣ ꯀꯩꯅꯣ ꯀꯔꯤꯅꯣ ꯇꯣꯉꯥꯟ ꯇꯣꯉꯥꯟꯕꯅꯦ
ꯑꯧ ꯑꯁ ꯍꯥꯎ ꯃꯣꯏꯒꯤ ꯄꯅꯤꯔꯗꯨꯁꯨ ꯑꯥ ꯃꯤꯗꯤ ꯐ꯭ꯔꯥꯏꯒꯨꯝꯕ ꯇꯧꯔꯒ ꯄꯤ ꯑꯦꯅ ꯑꯩꯈꯣꯏꯒꯤꯗꯤ
ꯄꯔꯣ ꯍꯦꯛ ꯂꯧꯗꯨꯝ ꯄꯤ ꯄꯤꯁ ꯃꯆꯥ ꯃꯆꯥꯒꯤ ꯈꯥꯏꯗꯣꯛꯑꯒ ꯑꯗꯨꯝ ꯐꯦꯁ ꯄꯨꯔꯥ ꯐ꯭ꯔꯦꯁꯇ ꯄꯤꯕꯒꯤ ꯌꯥꯝꯅ ꯍꯥꯎꯇꯦꯕ
ꯎꯝ
ꯃꯌꯥꯡꯁꯤꯡꯗꯤ ꯌꯥꯝ ꯍꯥꯎ ꯍꯥꯎꯅ ꯆꯥꯏꯌꯦ
ꯑꯍꯣꯏꯗꯤ
ꯏ ꯀꯩꯗ ꯍꯥꯎꯔꯤꯅꯣ ꯈꯪꯗꯦꯕ
ꯍꯣꯏ ꯃꯣꯏꯗꯤ ꯗꯨꯝ ꯆꯥꯈ꯭ꯔꯕꯒꯤ ꯍꯥꯎꯕ ꯃꯥꯜꯂꯦ
ꯑꯌꯨꯛꯇꯁꯨ ꯕ꯭ꯔꯦꯛꯐꯥꯁ ꯀꯩꯀꯩꯗꯣ ꯁꯨꯡꯆꯥ ꯆꯥꯅꯤꯡꯗꯕꯅꯦ ꯍꯥꯏꯗꯤ ꯍꯤꯟꯖꯥꯡ ꯍꯥꯎꯇ꯭ꯔꯁꯨ ꯆꯥꯛ ꯌꯥꯎꯔꯗꯤ ꯆꯥꯔꯒꯦꯅ ꯈꯜꯂꯦꯕꯀꯣ ꯑꯩꯖꯨ ꯅꯍꯥꯟ ꯂꯩꯔꯝꯃꯦꯕ
ꯑꯣ ꯃꯣꯏꯒꯤ ꯄꯔꯥꯊꯥꯒꯨꯝꯕꯗꯤ ꯑꯗꯨꯝ ꯈꯔꯗꯤ ꯆꯥꯕ ꯌꯥꯏꯌꯦ ꯑꯗꯨ ꯑꯁ ꯍꯥꯎꯇꯕ ꯌꯥꯝꯅꯁꯨ ꯆꯥꯕ ꯐꯪꯉꯦꯗ ꯕ꯭ꯔꯦꯛ
ꯍꯥꯎꯇꯕꯅꯦ ꯎꯝ
ꯉꯁꯤꯗꯤ ꯑꯗꯨꯝ ꯂꯩꯒꯦꯔꯣ
ꯉꯁꯤꯗꯤ ꯌꯨꯝꯗ ꯑꯗꯨꯝ ꯂꯩꯔꯅꯤ ꯎꯝ
ꯑꯥ ꯑꯥ ꯅꯪ ꯑꯁꯤ ꯀꯣꯜ ꯇꯧꯅꯤꯡꯉꯥꯏ ꯑꯣ ꯑꯩꯒꯤꯁꯨꯏ ꯈꯔ ꯋꯥꯠꯂꯒ ꯂꯩꯌꯦꯅꯦ ꯑꯗꯨ ꯀ꯭ꯂꯥꯁ ꯆꯠꯄꯒꯤ ꯃꯇꯝꯗꯣ ꯈꯔ ꯁꯥꯡꯗꯕꯀꯣ
ꯑꯣ ꯀ꯭ꯂꯥꯁꯁꯦ ꯄꯨꯡ ꯀꯌꯥ ꯀꯌꯥꯗ ꯆꯠꯀꯦ ꯅꯣꯏꯗꯤ ꯀ꯭ꯂꯥꯁꯁꯦ
ꯑꯃꯅ ꯅꯥꯏꯟ ꯑꯥ ꯅꯪꯅꯕ ꯆꯠꯂꯦ ꯑꯗꯨꯒ ꯄꯨꯡ ꯐꯣꯔ ꯇꯥꯔꯝꯗꯥꯏꯗ ꯑꯃꯨꯛꯀ ꯂꯥꯛꯀꯅꯤ
ꯑꯣ
ꯀꯨꯏ ꯀꯨꯏꯅ ꯂꯥꯎꯃꯟꯕꯀꯣ ꯁꯥꯡꯃꯟꯕꯒꯤ
ꯎꯝ
ꯍꯩꯁ ꯈꯪꯗ꯭ꯔꯦ
ꯌꯨꯝꯗꯤ ꯊꯣꯛꯂꯛꯀꯗ꯭ꯔꯣ
ꯑꯧ ꯍꯟꯗꯛ ꯁꯝꯃꯔ ꯚꯦꯀꯦꯁꯟꯗꯗꯤ ꯊꯣꯛꯇꯕꯅꯤꯅ ꯎꯝ ꯋꯤꯟꯇꯔꯗ ꯊꯣꯛꯁꯤꯔꯅ ꯈꯜꯂꯒ ꯂꯩꯌꯦ ꯑꯗꯨꯝ ꯀꯔꯤ ꯑꯥꯗꯁꯨ ꯀꯩꯅꯣ ꯇꯧꯕꯅꯤꯅ ꯌꯥꯒꯦꯔꯥ ꯌꯥꯔꯣꯏꯔꯥ ꯈꯪꯗ꯭ꯔꯦ ꯇꯧꯔ ꯂꯩꯌꯦ ꯆꯠꯄꯤ ꯆꯠꯅꯤꯡꯉꯦ ꯌꯥꯝꯅ ꯕꯣꯒꯨꯝꯕ ꯌꯦꯡꯕ꯭ꯔꯣ ꯅꯪꯗꯤ
ꯌꯦꯡꯗꯤꯌꯦ ꯅꯍꯥꯟ ꯔꯣꯅꯥꯜꯗꯣꯒꯤ ꯃꯇꯝꯗ ꯈꯛ ꯌꯦꯡꯉꯦ ꯔꯣꯅꯥꯜꯗꯣ ꯁꯤꯈ꯭ꯔꯦ ꯌꯦꯡꯗ꯭ꯔꯦ
ꯑꯩꯒꯤ ꯃꯔꯨꯞꯈꯣꯏꯁꯨ ꯁꯤꯗ ꯌꯥꯝꯅ ꯁꯞꯄꯣꯔꯠ ꯇꯧꯕ ꯈꯔ ꯂꯩ꯫ ꯗꯨꯒꯤ ꯁꯤꯕ ꯌꯦꯡꯅꯤꯡꯗ꯭ꯔꯦꯅ ꯍꯥꯏꯕꯁꯨ ꯃꯤ ꯌꯥꯝ
ꯑ ꯐꯦꯟ ꯃꯔꯛꯇꯨꯗ ꯑꯃꯨꯛ ꯈꯠꯅꯕ ꯍꯧꯔꯛꯒꯅꯤꯀꯣ ꯑꯃꯨꯛ ꯌꯥꯝ ꯅꯣꯛꯅꯤꯡꯕꯅꯦ꯫
ꯃꯤꯕꯨ ꯁꯞꯄꯣꯔꯠ ꯇꯧꯔꯒ ꯂꯩꯥꯕꯅꯤ꯫
ꯅꯨꯄꯤꯁꯤꯡꯅ ꯔꯣꯅꯦꯜꯗꯣꯒ ꯅꯦꯃꯥꯔꯕꯨ ꯁꯞꯄꯣꯔꯠ ꯇꯧꯋꯦ꯫
ꯅꯣꯏꯗꯤ ꯍꯣꯁꯇꯦꯜ ꯑ ꯀꯔꯝ ꯀꯥꯟꯗ ꯀ꯭ꯂꯥꯁ ꯆꯠꯀꯦꯔꯥ?
ꯑꯩꯗꯤ ꯆꯠꯂꯣꯏ ꯑꯩ ꯔꯤꯒꯨꯂꯔ ꯊꯝꯗꯦ꯫
ꯑꯣ ꯑꯁ ꯅꯨꯡꯉꯥꯏꯔꯝꯅꯤꯅꯦ ꯅꯪꯗꯤ꯫
ꯆꯠꯅꯤꯡꯕ ꯃꯇꯝꯗ ꯆꯠꯂꯅꯤ꯫
ꯑꯁ ꯈꯪ
ꯅꯪꯗꯣ ꯐꯔꯦꯅꯦ ꯅꯃꯥꯟꯅꯕꯤꯈꯣꯏ ꯄꯨꯟꯕ ꯐꯪꯉꯦ ꯐꯔꯦ ꯀꯩꯅꯣ꯫
ꯍꯣꯏ ꯑꯗꯨꯝ ꯐꯥꯗꯤ ꯐꯥꯏꯌꯦ ꯍꯣꯏ꯫
ꯏꯃꯥꯟꯅꯕꯤꯁꯨ ꯄꯨꯟꯕ ꯐꯪꯗꯦ꯫
ꯑꯧ
ꯏꯃꯥꯟꯅꯕꯤꯈꯣꯏꯁꯨ ꯗꯨꯝ ꯇꯣꯉꯥꯟ ꯇꯣꯉꯥꯟꯅ ꯆꯠꯅꯒ꯭ꯔꯦ꯫
ꯑꯣ ꯑꯁ ꯃꯣꯏ ꯑꯗꯨ ꯀꯣꯂꯦ ꯍꯧꯖꯤꯛꯇꯤ ꯃꯣꯏ ꯃꯅꯥꯛꯇ ꯂꯩꯕꯅꯤꯅ ꯑꯗꯨ ꯑꯥ ꯌꯨꯝꯒꯨꯝꯕꯁꯨ ꯂꯩꯅꯤꯡꯕ ꯐꯥꯎꯋꯦꯕ꯫
ꯎꯝ
ꯂꯩꯔꯛꯄ ꯆꯍꯤ ꯑꯍꯨꯝ ꯃꯔꯤꯗꯤ ꯁꯨꯈ꯭ꯔꯕꯅꯤꯅꯀꯣ ꯑꯍꯨꯝ ꯍꯥꯏꯕ꯫ ꯗꯒꯤ ꯌꯨꯝꯁꯨ ꯈꯔ ꯈꯔꯗꯤ ꯆꯠꯅꯤꯡꯕ꯫ ꯃꯣꯏ ꯃꯅꯥꯛꯇ ꯑꯗꯨꯝ ꯂꯩꯃꯈ꯭ꯔꯕꯒꯤ꯫ ꯈꯪꯗꯦ ꯀꯃꯥꯏ ꯇꯧꯒꯦꯔꯥ? ꯅꯣꯏꯗꯤ ꯑꯦꯛꯖꯥꯝ ꯀꯔꯝ ꯀꯥꯟꯒꯨꯝꯕꯗ ꯇꯧꯒꯦꯔꯥ?
ꯈꯪꯗꯦꯗ ꯗꯨꯕꯨꯗꯤ ꯗꯥꯏꯔꯦꯛꯇꯤ ꯈꯪꯗꯦ ꯑꯗꯣ ꯗꯤꯁ ꯏꯌꯔ ꯃꯔꯛꯇ ꯇꯧꯗꯧ ꯃꯥꯜꯂꯦ꯫
ꯑꯣ ꯊ꯭ꯔꯗ ꯁꯦꯃꯤꯁꯇꯔ ꯍꯥꯏꯕ ꯅꯪ ꯀꯥꯕꯗꯣ?
ꯍꯣꯔꯦꯟ ꯍꯥꯏꯕꯤꯒꯦ
ꯑꯣ
ꯀꯥꯎ꯭ꯔꯗꯤ ꯍꯣꯔꯦꯟ ꯍꯥꯏꯕꯤꯔꯒꯦ
ꯑ
ꯅꯪꯁꯨ ꯑꯗꯨꯝ ꯐꯤꯒꯨꯝꯕ ꯂꯩꯔꯒ ꯃꯤꯕꯨ ꯁꯅꯥꯅꯤꯡꯉꯥꯏꯒꯨꯝꯕ ꯄꯥꯛꯅ ꯂꯩꯇꯔꯤ꯫ ꯏꯃꯥꯟꯅꯕꯤꯁꯤꯡꯁꯨ ꯌꯥꯝ ꯂꯩꯑꯕ꯫
ꯑꯣ ꯍꯥꯏꯔꯛꯑꯣ꯫
ꯍꯣꯏ ꯅꯪꯅ ꯇꯧꯕ ꯌꯥꯔꯗꯤ ꯃꯣꯏꯕꯨꯁꯨ ꯄꯤꯍꯟꯒꯦꯀꯣ꯫ ꯇꯧꯒꯦ ꯗꯨꯒ ꯑꯧ ꯏꯃꯥꯟꯅꯕꯤꯁꯤꯡꯁꯨ ꯏꯀꯥꯏꯔꯟꯕꯒꯤ ꯒ꯭ꯔꯨꯞꯀꯨꯝꯕꯗ ꯍꯥꯏꯅꯤꯡꯉꯥꯏ ꯏꯥꯏꯌꯦ ꯏꯀꯥꯏꯌꯦꯅ ꯇꯧꯔꯒ ꯂꯩꯕ꯫
ꯑꯣ
ꯑꯩꯅ ꯃꯤꯊꯤ ꯊꯤ ꯊꯤꯔꯒ ꯂꯩꯕꯅꯦ ꯑꯩꯅ ꯋꯥꯔꯤ ꯁꯥꯟꯕ ꯈꯨꯗꯤꯡꯃꯛꯇ ꯃꯤ ꯂꯣꯏꯅꯃꯛꯄꯨ ꯍꯥꯏꯔꯒ ꯂꯩꯕꯅꯦ꯫ ꯅꯪ ꯐ꯭ꯔꯤ ꯂꯩꯗꯤ ꯏꯃꯥꯟꯅꯕꯤꯁꯤꯡꯁꯨ ꯇꯧꯕꯤꯕ ꯌꯥꯒꯗ꯭ꯔꯥꯅ
ꯑꯩꯉꯣꯟꯗ ꯗꯨꯝ ꯄ꯭ꯔꯥꯏꯚꯦꯠ ꯃꯦꯁꯦꯁꯇ ꯋꯥꯆꯦꯞꯇ ꯇꯦꯛꯁ ꯊꯥꯔꯛꯑꯣ ꯑꯗꯨꯗꯤ ꯑꯩꯅ ꯁꯪꯕ ꯃꯇꯝꯗ ꯐꯣꯟ ꯇꯧꯁꯦ ꯍꯥꯏꯔꯤꯅꯤꯗ ꯑꯗꯣ ꯁꯤꯒꯤ ꯋꯥꯔꯤꯁꯦ ꯍꯣꯔꯦꯟ ꯀꯣꯟ ꯁꯥꯟꯅꯔꯁꯦ꯫
ꯑꯥꯎ ꯑꯥꯎ ꯍꯣꯏ ꯅꯪꯉꯣꯟ ꯅꯪꯒꯤꯁꯨ ꯑꯗꯨꯝ ꯇꯧꯔꯒꯦ ꯑꯗꯨꯗꯤ ꯀꯣ
ꯎꯝ ꯍꯧꯖꯤꯛ ꯏꯅꯥꯎꯅꯨꯄꯤꯁꯨ ꯍꯣꯁꯇꯦꯜꯗ ꯑꯃꯨꯛ ꯆꯠꯂꯅꯤꯅ ꯀꯩ ꯀꯩ ꯂꯣꯏꯁꯜ ꯂꯣꯏꯔꯦ꯫
ꯑꯣ ꯅꯪ ꯅꯣꯏꯅ ꯊꯤꯟꯗꯣꯏꯔꯥ
ꯎꯝ ꯃꯃꯥꯟꯅꯕꯤ ꯈꯣꯏꯒ ꯆꯠꯃꯤꯟꯅꯔꯅꯤ ꯍꯥꯏꯗꯤ ꯁꯃꯔ ꯚꯦ ꯀꯦꯁꯟꯒꯤ ꯁꯝꯃꯔ ꯕ꯭ꯔꯦꯛꯀꯤ ꯂꯥꯛꯑꯒ ꯂꯩꯕ ꯑꯗꯣ ꯉꯁꯤ ꯍꯜꯂꯅꯤ꯫
ꯑꯣ
ꯅꯣꯏꯗꯤ ꯁꯝꯃꯔ ꯕ꯭ꯔꯦꯛ ꯄꯤꯗ꯭ꯔꯣ?
ꯗꯤꯁꯦꯝꯕꯔꯗꯗꯤ ꯅꯨꯃꯤꯠ ꯐꯤꯐꯇꯤꯟ ꯗꯦꯁ ꯈꯛꯇ ꯁꯨꯇꯤ ꯄꯤꯔꯅꯤ꯫
ꯑꯣ ꯐꯩꯅꯦ
ꯑꯧ ꯑꯁ ꯈꯪꯗ꯭ꯔꯦ ꯑꯁ ꯁꯨ ꯇꯤꯗꯣ ꯌꯥꯝꯃꯟꯕꯒꯤ ꯑꯈꯣꯏꯗꯗꯤ ꯏꯪꯕꯗꯣ ꯌꯥꯝꯅ ꯃ ꯁꯛ ꯊꯤꯌꯦꯕ ꯏꯪꯕꯒꯤ ꯂꯩꯆꯤꯟ ꯉꯥꯛꯇꯅꯦ ꯗꯤꯁꯦꯝꯕꯔꯗ꯫
ꯑꯣ
ꯈꯪꯗ꯭ꯔꯦ ꯋꯦꯗꯔꯁꯦ ꯌꯥꯝꯅ ꯅꯨꯡꯉꯥꯏꯗꯕꯅꯤ ꯁꯤꯗ꯫
ꯎꯝ ꯑꯗꯨꯅꯦ
ꯅꯣꯡꯁꯥꯁꯨ ꯃꯁꯛ ꯑꯃ ꯐꯥꯎ ꯎꯗꯦ꯫
ꯑꯁ ꯑꯩꯖꯨꯅꯦ ꯇꯨꯝꯕꯗ ꯉꯛꯁꯦ ꯂꯩꯊꯦꯛ ꯎꯕꯖꯥꯅꯦ ꯑꯁ ꯅꯥꯕꯅ ꯂꯣꯏꯔꯦ ꯈꯪꯕ꯭ꯔ
ꯑꯥꯎ ꯑꯣ ꯑꯣ
ꯗꯥꯏꯗꯒꯤꯅꯣ ꯅꯥꯔꯛꯏꯁꯦ ꯑꯩꯕꯨ ꯂꯧꯒ ꯁꯨꯡꯆꯠ ꯆꯠꯇꯠꯇꯦ ꯀꯔꯤꯅꯣ ꯇꯧꯔꯤꯁꯤꯕꯨ ꯅꯪ ꯈꯜꯂ ꯈꯜꯂꯒ ꯍ
ꯑꯣ
ꯇꯨꯝꯕꯗ ꯂꯩꯊꯦꯛ ꯇꯣꯏ ꯂꯩꯔꯝꯃꯦ
ꯑꯣ
ꯑꯗꯨꯛꯒ ꯑꯗꯨꯝ ꯇꯨꯝꯃ꯭ꯔꯗꯤ ꯌꯥ ꯐꯥꯗꯤ ꯐꯥꯕꯅꯦ꯫ ꯕ ꯇꯨꯝꯃꯒ ꯇꯥꯎꯕ ꯗꯨ
ꯍꯧꯖꯤꯛ ꯑꯩꯅ ꯏꯔꯨꯖꯕꯒꯤ ꯁꯝꯗꯣ ꯀꯪꯗꯕ ꯀꯪꯀꯥꯟꯗ ꯑꯃꯨꯛ ꯍꯤꯞꯊꯔꯅꯤ꯫
ꯑꯥꯎ
ꯑꯈꯣꯏꯁꯨ ꯈꯔ ꯂꯩꯔꯗꯤ ꯑꯗꯨꯝ ꯆꯥꯛ ꯆꯥꯔꯒ ꯑꯃꯨꯛꯀ ꯀ꯭ꯂꯥꯁ ꯆꯠꯂꯅꯤ ꯑꯁ ꯇꯟ
ꯎꯝ ꯎꯝ ꯅꯨꯡꯇꯤꯒꯤ ꯆꯠꯄꯗꯣ ꯇꯟꯗ꯭ꯔꯥ
ꯍꯣꯏ
ꯍꯥꯏꯗꯤ ꯃꯔꯛ ꯃꯔꯛꯇꯥ ꯆꯠꯄꯗꯨ ꯗꯤꯗꯨꯝ ꯅꯨꯡꯉꯥꯏꯔꯦ ꯏꯟꯇꯔꯦꯁ ꯕꯤꯠꯀꯥ ꯂꯩꯔꯦꯕꯀꯣ ꯍꯥꯏꯗꯤ ꯅꯨꯡꯇꯤꯒꯤ ꯆꯠꯂꯥꯗꯤ ꯑꯁ
ꯑꯧꯎ ꯑꯗꯨꯕꯨ ꯄꯥꯡꯉꯦ ꯑꯩ ꯌꯝ ꯇꯟꯗꯝꯅꯦ ꯍꯧꯖꯤꯛ ꯆꯠꯅꯤꯡꯉꯥꯏ ꯉꯁꯥꯏꯗꯣ ꯑꯌꯨꯛꯇꯥ ꯅꯣꯡ ꯈꯔ ꯆꯨꯔꯝꯕ ꯑꯗꯨꯗꯤ ꯀꯤ ꯉꯁꯤꯁꯦ ꯀ꯭ꯂꯥꯎꯗ ꯀꯞꯇꯥꯅꯤꯡꯉꯥꯏ ꯌꯥꯝ ꯐꯥꯔꯦꯅ ꯈꯜꯂꯒꯥ ꯑꯃꯨꯛꯀꯥ ꯅꯣꯡꯁꯦ ꯐꯥꯎꯔꯒꯥ ꯅꯨꯡꯁꯥ ꯊꯣꯛ ꯐꯥꯎꯔꯦ ꯍꯨꯖꯤ ꯇꯟꯕꯗꯨ